ꯍꯜꯂꯣ
ꯇꯥꯏꯌꯦ ꯇꯥꯏꯌꯦ
ꯇꯥꯈ꯭ꯔꯦ ꯀꯔꯤ ꯇꯧꯕ꯭ꯔ ꯏꯅꯦꯕ ꯑꯗꯨꯒꯤꯅꯦꯕ
ꯥꯑꯗꯨꯒꯤ ꯅꯠꯇꯦ ꯍꯦꯜꯂꯣ ꯍꯦꯜꯂꯣ ꯍꯥꯏꯔꯒ ꯂꯩ ꯀꯦꯕ
ꯑꯆꯥꯏꯗꯒꯤ ꯍꯜꯂꯣ ꯍꯜꯂꯣ ꯍꯜꯂꯣ ꯇꯧꯔꯒ ꯂꯩꯌꯦ ꯑꯩꯗꯣ ꯄꯨꯔꯥ ꯕꯦꯔꯥꯅꯦ
ꯥꯅꯨꯡꯁꯤꯕ ꯋꯥꯔꯤꯅꯤꯗ
ꯍꯦ
ꯎꯄꯥꯏ ꯂꯩꯇꯅꯕ ꯀꯥꯏꯁꯦ
ꯎꯝ ꯑꯗꯨ ꯅꯪꯅ ꯑꯃ ꯇꯧꯒꯦ ꯍꯥꯏꯕꯗꯣ ꯃꯥꯗꯤ ꯌꯥꯔꯣꯏ ꯍꯧꯖꯤꯛ ꯑꯥ ꯆꯠꯀꯦ ꯇꯧꯋꯦ
ꯀꯗꯥꯥꯏꯗ
ꯈꯪꯗꯦ ꯀꯗꯥꯏꯗꯔ ꯑꯃ ꯆꯠꯈꯤꯒꯅꯤ ꯍꯥꯏꯌꯦ ꯊꯕꯛ ꯆꯠꯀꯅꯤ ꯍꯥꯏꯌꯦ
ꯆꯤꯟꯈꯤꯕꯁꯤꯅ ꯃꯥꯅ
ꯆꯤꯜꯂꯦ ꯆꯤꯜꯂꯦ ꯑꯗꯨꯒ ꯀꯩꯅꯣ ꯇꯧꯕꯤꯗꯦ ꯍꯥꯏꯕ ꯁꯥꯒꯅꯤ ꯑꯃꯨꯛꯀ
ꯑꯗꯨꯅꯦ
ꯇꯧꯕꯤꯗꯦ ꯍꯥꯏꯕ ꯁꯥꯒꯅꯤ ꯑꯗꯨꯀꯥꯟꯗ ꯅꯋꯥꯁꯨ ꯂꯧꯗꯦ ꯍꯥꯏꯒꯦꯗꯧꯕꯅꯦ
ꯑꯗꯨꯒꯗꯤ ꯑꯃꯨꯛꯅ ꯊꯕꯛ ꯆꯤꯟꯗ꯭ꯔꯤꯉꯩꯗꯗꯤ ꯇꯧꯕꯤꯕ ꯌꯥꯕꯗꯣ ꯍꯥꯏꯒꯅꯤ
ꯎꯝ ꯏꯃꯥꯟ ꯆꯤꯟꯗꯕ ꯃꯇꯝ ꯂꯩꯇꯦ ꯁꯤꯁꯨꯦꯋꯦꯁ ꯕꯤ ꯏꯃꯥꯟ ꯆꯤꯟꯗꯧ ꯇꯝ ꯂꯩꯩꯗꯦ
ꯑꯗꯨꯅꯤ
ꯆꯤꯟꯖꯕꯤꯅꯦ ꯆꯤꯟꯖꯕꯤꯅꯦ ꯃꯍꯥꯛꯇꯤ ꯆꯤꯟꯖꯕꯤꯅꯦ ꯑ
ꯆꯤꯟꯕꯤꯔꯣ ꯌꯥꯕꯤꯔꯦ
ꯇꯧꯖꯔꯒꯦ
ꯍꯥ ꯏꯀꯣ ꯎꯝ ꯎꯝ ꯎꯝ
ꯑꯗꯨ ꯑꯩꯅ ꯍꯥꯏꯕꯗꯣ ꯅꯪꯒꯤ ꯀꯩꯅꯣꯗꯣ ꯄ꯭ꯔꯣꯁꯦꯁ ꯀꯩꯅꯣ ꯗꯥꯏꯔꯦꯛꯇ ꯍꯦꯛꯇ ꯑꯩꯉꯣꯟꯗ ꯇꯨꯅ ꯊꯣꯝꯣꯔꯛꯏꯁꯦ
ꯑꯍ ꯍꯍ ꯍꯍ ꯎ ꯅꯗꯦꯗ ꯊꯦꯡꯅꯔꯨꯕ ꯑꯗꯨꯅꯦꯗ
ꯑꯗꯨꯝ ꯍꯥꯏꯖꯔꯤꯕꯅꯤ ꯅꯠꯇ꯭ꯔꯥ ꯁꯤꯗ ꯀꯟꯅ ꯃꯤꯅ ꯊꯝꯕꯥꯜꯁꯤꯁꯨ ꯌꯦꯛꯄꯤꯔꯤ ꯅꯠꯇ꯭ꯔ
ꯑꯗꯨꯅ ꯃꯤꯅ ꯊꯝꯕꯥꯜ ꯍꯦꯛꯅꯔꯤ ꯅꯪ ꯑꯩꯅ ꯏꯕꯅꯤꯗꯤ ꯑꯗꯨꯝ ꯏꯕꯥꯟꯅꯤ ꯃꯁꯦꯟ ꯍꯦꯛꯅꯔꯒ ꯂꯩꯕ ꯇꯥꯔꯦ ꯏꯕꯅꯤꯗꯤꯌꯣ ꯑꯗꯨꯝ ꯍꯤꯛꯅꯔ ꯂꯩꯕ ꯇꯥꯔꯦ
ꯑꯥ
ꯁꯃꯌꯥꯃꯌꯥꯃꯦ
ꯑꯦ ꯍꯣꯏ ꯔꯥꯏꯠ ꯅꯥꯎ ꯈ ꯂꯩꯔꯒ ꯀꯣ ꯊꯥꯒꯦ ꯍꯧꯖꯤꯛ ꯌꯥꯗꯦ
ꯀꯩꯒꯤꯔꯣ
ꯏꯕꯥꯅꯤ ꯏꯕꯥꯅꯤ ꯍꯤꯡꯅꯤꯡꯉꯥꯏꯁꯤꯦ ꯏꯕꯥꯅꯤꯗꯤ ꯐꯪꯗꯦꯅꯦꯍꯦ
ꯎꯝ
ꯒꯤꯗꯤ ꯃꯥꯅ ꯍꯦꯛꯄꯤꯕ ꯉꯥꯏꯔꯤꯕꯅꯤ ꯎꯝ ꯎꯝ ꯎꯝ
ꯏ ꯌꯥꯔꯣꯏ ꯍꯥꯏꯌꯣ
ꯃꯥꯅ ꯑꯍꯦꯛ ꯐꯤꯗꯨꯗꯤ ꯌꯥꯔꯣꯏꯅꯤ ꯄꯨꯔꯥ ꯌꯥꯔꯣꯏ ꯁꯨꯡꯌꯥ ꯌꯥꯔꯣꯏ ꯑꯩ ꯑꯩ ꯌꯥꯝ ꯅꯨꯡꯉꯥꯏꯔꯣꯏ ꯃꯅ ꯍꯦꯛ ꯄꯤꯗ꯭ꯔꯗꯤ ꯃꯥꯅ ꯍꯦꯛꯄꯤꯕ ꯑꯃ ꯇꯅꯨꯡꯉꯥꯏꯔꯤꯕꯅꯤ ꯏꯁ ꯀꯩꯅꯣ ꯆꯥꯋꯅꯦꯅ ꯀꯔꯤ ꯍꯥꯏꯕ
ꯑꯗ ꯌꯥꯝ ꯅꯤꯕ ꯅꯠꯇꯦ ꯍꯥꯏꯕꯅꯤꯗ ꯍꯦꯛ ꯄꯤꯕ ꯉꯝꯇꯕ ꯑꯣꯏ
ꯎꯝ ꯃꯅ ꯍꯦꯛ ꯄꯤꯕ ꯆꯕ ꯑꯗꯨꯒ ꯅꯝꯂꯛꯄ ꯆꯥꯄ ꯑꯩꯉꯣꯟꯗꯤꯜꯂꯛꯄꯁꯨ ꯑꯩ ꯉꯝꯔꯔꯣꯏꯗ ꯑꯩꯈꯣꯏꯒꯤ ꯒꯦꯠ ꯑꯄꯠꯄ ꯌꯨꯝ ꯑꯄꯠꯄ ꯃꯅꯥꯛꯁꯤꯗ ꯊꯣꯛꯄ ꯑꯁꯤꯁ ꯑꯗ ꯑꯦꯛꯁꯥꯏꯇꯦꯠ ꯑꯣꯏꯕꯁ ꯇꯕ꯭ꯔꯥ
ꯃꯥꯅꯦ ꯃꯥꯅꯦ
ꯁꯤꯅꯤꯗ ꯂꯨꯂꯨ ꯍꯥꯏꯕ ꯁꯤꯗꯤ ꯑꯁꯤꯅꯤ ꯎꯄꯥꯏ ꯂꯩꯇꯦ ꯑꯁꯦꯡꯕꯗꯤ ꯐꯪꯖꯗ꯭ꯔꯕꯅꯤꯅ ꯁꯤꯒꯨꯝꯕ ꯈꯟꯗ꯭ꯔꯦ
ꯃꯥꯅꯦ ꯃꯥꯅꯦ
ꯎꯝ ꯎꯝ
ꯎꯄꯥꯏ ꯑꯃ ꯑꯦ ꯎꯄꯥꯏ ꯂꯩꯖꯗꯦ ꯑꯩꯈꯣꯏꯗꯤ ꯎꯄꯥꯏ ꯂꯩꯇꯤꯌꯦ
ꯃꯥꯅꯦ ꯃꯅ ꯂꯩꯖꯗꯦ ꯃꯣꯏꯅꯗꯤ ꯈꯪꯗ꯭ꯕ
ꯒꯥꯔꯤ ꯃꯆꯥꯅꯦꯀꯣꯀꯣ ꯇꯕ꯭ꯔꯥ ꯂꯧꯕ ꯂꯥꯏ ꯑꯩꯕꯅꯦꯕ ꯃꯤꯁꯤ ꯑꯦ ꯅꯣꯏꯒꯤ ꯗ꯭ꯔꯦꯁ ꯁꯦꯠꯂꯒ ꯑꯩꯅ ꯐꯣꯟ ꯌꯦꯡꯕꯁꯦ
ꯆꯥꯔꯨꯃꯤꯟꯅꯕ꯭ꯔꯦꯟꯁ ꯔꯨꯣꯕꯔꯅꯦ ꯍꯥꯏꯔꯛꯑꯦ ꯑꯩꯗꯨ
ꯍꯥꯏ ꯑꯩꯈꯣꯏꯅꯦ ꯑꯗ ꯅꯠꯇꯦ ꯋꯥꯔꯤ ꯋꯥ ꯍꯩꯕꯅꯦ ꯑꯁꯤꯗ ꯑꯩꯅ ꯎꯕꯒꯤ ꯋꯥꯈꯟꯗꯣ
ꯏ ꯒꯥꯔꯤ ꯃ ꯇ ꯀꯥꯏꯅ
ꯍꯥ ꯍꯩꯖꯩ ꯅꯥ ꯇꯣꯡꯕꯗꯤ ꯊꯤ ꯍꯩꯌꯦ
ꯇꯣꯡꯕꯗꯤꯅꯤ ꯂꯣꯏꯅꯃꯛ ꯍꯩꯌꯦꯅꯦ
ꯎꯝ
ꯇꯣꯡꯕ ꯍꯦꯒꯦꯔꯣꯕ
ꯖꯩꯒꯦꯔꯕ
ꯑꯥ ꯃꯥꯅ ꯉꯥꯏꯒꯣꯕ ꯈꯟꯒꯦ ꯑꯩ ꯍꯥꯏꯒꯦꯕꯀꯣ ꯃꯥꯅ
ꯍꯩꯌꯣꯏ
ꯃꯥꯁꯦ ꯑꯩꯈꯣꯏꯁꯦ ꯂꯨꯍꯣꯡꯕ ꯉꯥꯎ ꯆꯟꯅꯤꯡꯉꯤꯅꯦ ꯏꯃꯥꯟꯅꯕꯤ ꯑꯩꯈꯣꯏ ꯁꯥꯔꯗ ꯌꯣꯡꯕꯤꯈ꯭ꯔꯁꯦ ꯂꯨꯍꯣꯡꯔꯁꯨ
ꯑꯩꯈꯣꯏꯒꯤ ꯀꯝꯄꯨꯇꯔꯗꯣ ꯃꯥ ꯑꯃꯒ ꯂꯨꯍꯣꯡꯕꯤꯔꯁꯦꯕ ꯎꯄꯥꯏ ꯂꯩꯇꯦ ꯃꯥꯒꯤꯅ ꯆꯠꯂꯔꯣꯏꯕ ꯑꯦ ꯆꯟꯃꯤꯟꯅꯅꯤꯡꯉꯥꯏ ꯂꯩꯇ꯭ꯔꯦꯕ ꯆꯠꯈꯅꯤ ꯆꯠꯂꯒ ꯌꯦꯡꯉꯨ ꯃꯥꯗꯣ ꯑꯗꯨꯝ ꯈꯟꯕ ꯁꯥꯎꯕꯀꯣ ꯃꯥꯗꯣ ꯗ꯭ꯔꯦꯁ ꯑꯃ ꯑꯃ ꯑꯗꯨꯝ ꯋꯥꯈꯟꯗ ꯑꯗꯨꯝ ꯏꯃꯦꯖ ꯇꯧꯕꯅꯦꯕꯀꯣ ꯆꯤꯟ ꯇꯧꯕꯅꯦꯕ ꯃꯉꯣꯟꯗ ꯄꯛꯇꯕ ꯂꯩꯇꯦ ꯑꯃ ꯀꯁꯨ ꯂꯩꯇꯦ ꯃꯉꯣꯟꯗ ꯇꯕ
ꯄꯛꯏꯕꯅꯦ ꯂꯣꯏꯅ ꯅꯠꯇ꯭ꯔꯥ
ꯍꯥ
ꯄꯛꯏꯕꯅꯦꯕ ꯂꯣꯏꯅ
ꯍꯣꯏ ꯄꯛꯄꯅꯦꯕ ꯃꯥꯁꯦ ꯋꯥ ꯑꯣꯔꯁꯨꯁꯦ ꯊ ꯃꯅꯤꯕ
ꯑꯩ ꯀꯃꯥꯏꯅ ꯇꯧꯁꯤ ꯍꯥꯏꯕꯅꯣ ꯀꯔꯤ
ꯑꯩ ꯑꯦꯀꯥꯎꯟꯁꯤ ꯄꯥꯏꯚꯦꯁꯤ ꯊꯝꯕꯅꯤ ꯈꯪꯕ꯭ꯔꯥ
ꯅꯪꯒꯤꯑꯀꯥ
ꯎꯝ ꯑꯗꯨꯒꯤꯅꯦ ꯑꯗꯨ ꯑꯗꯨ ꯅꯠꯇꯦ ꯑꯗꯨꯒꯤꯅꯦ ꯐꯣꯂꯣꯕꯦꯛ ꯇꯧꯕꯁꯦ ꯑꯩ ꯊꯪꯈ꯭ꯔꯦ
ꯑꯥ ꯍꯥ
ꯍꯥꯏꯗꯤ ꯀ꯭ꯌꯔꯤꯣꯁꯤꯇꯤ ꯑꯣꯏꯕꯗꯣ ꯀ꯭ꯌꯔꯤꯁ ꯑꯣꯏꯕꯗ
ꯑꯣꯏꯔꯝꯒꯅꯤꯌꯦ ꯑꯩ ꯐꯣꯂꯣ ꯇꯧꯔꯔ ꯑꯦ ꯐꯣꯂꯣ ꯃꯣꯏꯅ ꯑꯦꯛꯁꯦꯄꯨ ꯇꯧꯗꯔꯤ ꯌꯥꯏ
ꯍꯣꯏ
ꯑꯩ ꯑꯣꯚꯔ ꯑꯦꯛꯁꯥꯏꯇꯦꯠ ꯑꯣꯏꯈ꯭ꯔꯦꯗ ꯉꯥꯏꯍꯥꯛꯇꯪꯗ ꯍꯌꯦꯡ ꯃꯁꯛ ꯌꯦꯡꯉꯒ ꯏꯃꯦꯖꯤꯟ ꯑꯩꯅ ꯇꯧꯔꯨꯅꯉꯥꯏꯁꯤꯦ ꯑꯃꯨꯛꯀ
ꯎꯝ
ꯏꯃꯥ ꯏꯄꯥꯅ ꯂꯥꯏꯔꯤꯛ ꯇꯝꯃꯨ ꯆꯣ ꯊꯥꯔꯒ ꯁꯤꯗ
ꯅꯨꯡꯁꯤꯕꯋꯥꯔꯤꯅꯤꯗ
ꯁꯅ ꯑꯗꯨꯃꯥꯏ ꯕꯔꯒꯅꯨ ꯑꯁ ꯑꯩꯗꯣ ꯎꯍꯟꯗꯗ ꯈꯟꯕꯅꯦ ꯅꯨꯡꯉꯥꯏꯒꯨꯝꯕ ꯇꯥꯔꯗꯤ ꯑꯁꯤꯗꯩ ꯑꯁꯤ ꯅꯪꯒꯤ ꯅꯆꯥꯅꯨꯄꯥ ꯇꯧꯕꯗꯕꯨ ꯃꯤ ꯂꯣꯏ ꯈꯪꯅꯤꯡꯉꯥꯏꯅꯤ ꯌꯦꯡꯉꯣ ꯑꯩ ꯈꯪꯉꯦ
ꯀꯃꯥꯏꯅ
ꯅꯤꯉꯣ ꯉꯔꯥꯡꯁꯨ ꯃꯤꯒꯤ ꯌꯨꯝ ꯂꯩꯔꯒ ꯃꯥꯅ ꯑꯗꯨꯃꯥꯏꯅ ꯉꯥꯡꯔꯒ ꯂꯩꯕꯗꯣ ꯂꯩꯔꯤꯕꯅꯦ ꯑꯗꯨ ꯑꯍꯟꯈꯣꯏ ꯃꯇꯥꯏꯗ ꯃꯤꯅ ꯍꯪꯒꯅꯤ ꯁꯣꯏꯗꯕꯤꯗꯨꯒ ꯍꯥꯏꯈ꯭ꯔꯅꯤ ꯑꯗꯨꯗꯗꯤ ꯎꯝ ꯑꯩꯈꯣꯏ ꯏꯃꯨꯡꯅ ꯇꯥꯕꯗꯤ ꯃꯥ ꯑꯗꯨꯝ ꯁꯤꯈ꯭ꯔꯦ ꯑꯩꯒꯤ ꯈꯨꯠꯇ
ꯑꯁ ꯏꯕꯥꯅꯤꯒꯤ ꯆꯤꯊꯤꯗꯣ ꯁꯣꯏꯔꯦꯅꯦ ꯑꯗꯨꯃꯥꯏꯅ ꯏꯔꯝꯒꯗꯕꯅꯦꯅꯦ
ꯊ꯭ꯔꯤ ꯀꯔꯃ ꯍꯥꯢ ꯂꯦꯡꯒꯤꯅꯣꯍꯥꯢ
ꯑꯩꯅ ꯊꯥꯕꯅꯦꯡꯉꯣ ꯌꯥꯝ ꯐꯖꯕꯅꯦ ꯑꯣꯜꯁꯇꯣꯛ ꯑꯣꯏꯍꯟꯕꯗꯣ ꯑꯣꯜꯁꯇꯣꯛ
ꯍꯣꯏꯅꯦ ꯑꯗꯨꯒꯨꯝꯕꯁꯨ ꯈꯟꯕꯅꯦ ꯕ ꯑꯗꯨꯏꯁꯨꯀꯣ ꯑꯩꯅ ꯑꯁꯨꯝ ꯈꯟꯕ ꯀꯔꯤ ꯕꯤꯠꯇ ꯌꯥꯝ ꯑꯦꯐꯣꯔꯠ ꯆꯪꯔꯒ ꯇꯧꯕ ꯁꯥꯎꯔꯒꯨꯝꯕ ꯈꯟꯒꯅꯤ ꯍꯥꯏꯔ ꯑꯩꯗꯣ ꯇꯥꯟꯕ
ꯈꯟꯗꯤ ꯈꯜꯂꯦ ꯕꯠ ꯑꯩꯈꯣꯏꯒꯤ ꯉꯝꯕ ꯀꯦꯄꯥꯁꯤꯇꯤ ꯑꯣꯏꯗꯦꯕ꯭ꯔꯣ
ꯎꯝ ꯑꯗꯨ ꯍꯥ ꯅꯠꯇꯗꯤ ꯑꯩꯗꯤ ꯑꯗꯨꯝ ꯈꯜꯂꯒ ꯑꯩꯗꯤ ꯗꯨꯝ ꯆꯥꯎꯈꯠꯂꯒ ꯀꯩꯅꯣ ꯑꯣꯏꯕ ꯈꯟꯕ ꯑꯁ ꯀꯔꯤ
ꯎꯝ ꯑꯩꯗꯤ ꯃꯤꯅ ꯍꯦꯟꯂꯔꯥꯏꯇꯤꯡ ꯐꯖꯕꯖꯦ ꯀꯜꯂꯛꯑꯦꯕ
ꯉꯝꯕ꯭ꯔ ꯑꯦ
ꯏꯀꯥꯏꯅ ꯂꯩꯖꯕꯤ ꯍꯣꯏꯅꯦ ꯖꯕꯤꯅꯦꯈꯣꯏꯗꯤ ꯆꯨꯕꯤ ꯆꯨꯕꯤꯅꯤ ꯆꯨꯕꯤ ꯆꯨꯕꯤ
ꯍꯩꯖꯈꯤꯕꯕꯁꯤꯅ ꯂꯩꯈꯤꯕꯁꯤꯅ
ꯆꯕꯤ ꯑꯣꯏꯖꯔꯛꯑꯕꯅꯤ ꯑꯩꯈꯣꯏꯗꯤ
ꯑꯗꯨꯅꯤ ꯍꯧꯔꯛꯐꯝꯁꯦꯠ ꯆꯕꯤꯅꯦ
ꯌꯦꯁ ꯌꯦꯁꯄꯤꯌꯥꯔ ꯗꯦꯁꯀ꯭ꯔꯥꯏꯕ ꯆꯕꯤ ꯁꯅꯅꯗ ꯑꯁ
ꯑꯁꯤꯗꯤ ꯍꯦꯟꯖꯤꯜꯂꯦꯍꯦ
ꯍꯦꯛꯇꯅꯦ ꯌꯥꯗꯕꯅꯦꯕ ꯑꯩꯁꯦ
ꯌꯥꯎ ꯀꯥꯟꯒꯟꯕꯗꯣ ꯑꯗꯨꯒꯤ ꯀꯩꯅꯣꯃ ꯑꯣꯏꯈ꯭ꯔꯕ ꯅꯨꯡꯁꯤꯕꯅ ꯁ꯭ꯀꯨꯜ ꯃꯇꯝꯁꯨ ꯍꯟꯍꯟꯅꯤꯡ ꯉꯦ ꯁ꯭ꯀꯨꯜꯁꯦ ꯅꯧꯅ ꯀꯥꯅꯤꯡꯉꯦ
ꯏꯁ ꯉꯝꯖꯔꯔꯣꯏ
ꯎꯝ ꯊꯃꯣꯏꯒꯁꯣꯛꯏꯗ
ꯑꯣ ꯑꯣ ꯃꯣꯏꯒꯤꯁꯦ ꯑꯅꯥꯎ ꯅꯕ꯭ꯔꯣ
ꯍꯣꯏ
ꯏꯁ ꯃꯩꯅꯤꯀꯣ
ꯐꯖꯩ ꯑꯗꯨꯝ ꯌꯥꯏ ꯐꯥꯏꯅꯂꯤ ꯃꯥ ꯗꯦꯕꯤꯎꯠ ꯇꯧꯔꯛꯈ꯭ꯔꯦ ꯐꯤꯂꯝꯗ ꯑꯅꯤꯔ ꯑꯅꯤꯁꯨꯕ
ꯑꯅꯤꯁꯨꯨꯕꯁꯤꯗ
ꯍꯣꯏ ꯐꯔꯁꯇꯗꯤ ꯊꯕꯥꯇꯣꯟ ꯂꯩꯔꯦꯅ
ꯎꯝ
ꯉꯥꯏꯌꯣ ꯑꯩ ꯍꯨꯝ ꯀꯔꯤꯔꯣ
ꯅꯣꯏꯒꯤ ꯅꯆꯦꯗꯣ ꯑꯦꯛꯖꯥꯝ ꯊꯥꯕ ꯂꯥꯛꯀꯅꯤ ꯍꯥꯏꯔꯒ ꯂꯥꯛꯇꯦꯅꯦ ꯑꯥ
ꯁꯤꯔꯤꯌꯣ ꯊꯝꯃꯣ ꯊꯝꯃꯣ